ꯍꯜꯂꯣ
ꯇꯥꯕꯣ
ꯇꯥꯏ
ꯑꯣ ꯅꯪ ꯇꯧꯔꯛꯇ ꯌꯥꯕ ꯃꯥꯜꯂꯦꯅꯦ ꯇꯧꯔꯀꯥꯟꯗ
ꯍꯣꯏ ꯅꯔꯨꯣꯛꯅ ꯑꯣꯏꯔꯝꯅꯤ
ꯅꯪꯗꯤ
ꯑ
ꯉꯁꯤꯗꯤ ꯂꯩꯕ꯭ꯔꯣ
ꯍꯣ ꯂꯩ
ꯇꯩꯅ ꯆꯒꯦ ꯑꯩ ꯇ
ꯇꯣꯔꯕꯣꯛ ꯆꯥꯏ
ꯑ ꯍꯥꯎꯅꯦ ꯑꯗꯨꯗꯤ
ꯍꯣꯏ ꯍꯥꯎꯋꯏ ꯇꯪꯗꯦ
ꯑ ꯀꯩꯅꯣꯗ ꯉꯔꯥꯡꯗ ꯃꯥꯔꯀꯦꯇꯤꯡ ꯆꯠꯄ ꯑꯗꯨꯀꯥꯟꯗ ꯉꯥ ꯈꯔ ꯄꯨꯔꯛꯑꯒ ꯊꯝꯕꯤꯕ ꯆꯥꯗꯅ ꯂꯩꯕꯒꯤ ꯍꯦꯛꯇ ꯆꯥꯕꯅꯦ
ꯑꯣ ꯉꯥꯗꯤ ꯍꯥꯎꯋꯤꯅꯦ
ꯑ ꯋꯥꯟ ꯇꯥꯏꯝ ꯈꯠꯇꯅꯤꯅ ꯆꯥ ꯋꯥ ꯀꯨ ꯏꯔꯤ
ꯎꯝ ꯉꯥꯕꯨꯗꯤ ꯍꯥꯎꯋꯦ ꯑꯗꯨꯕꯨ ꯑꯁ ꯁꯔꯨ ꯌꯦꯟꯕꯗꯣ ꯉꯁꯨ ꯀꯣ
ꯍꯣꯏ ꯑꯗꯨꯗꯨꯅꯦ ꯑꯩꯁꯨ ꯇꯥꯕ ꯍꯩꯔꯕꯅꯦ ꯑꯗꯨ ꯀꯩꯅꯣ ꯑꯗꯨ ꯌꯥꯝꯗꯕ ꯀꯩꯅꯣ ꯂꯧꯕꯅꯤ
ꯍꯥꯏ ꯗꯛ꯭ꯔꯥ
ꯍ ꯉꯥꯏꯍꯥꯛꯒꯤ ꯅꯠꯇꯦ ꯀꯩꯅꯣ ꯃꯃꯤꯡꯗꯨ ꯀꯥꯎ ꯑꯩꯈꯣꯏꯅ ꯈꯪꯗꯦꯅꯦ
ꯒꯀ꯭ꯔꯥꯔꯥ ꯑꯇꯦꯝꯃꯔꯥ
ꯀꯩꯅꯣꯗꯣ ꯃꯥꯒꯤ ꯀꯩꯅꯣ ꯃꯃꯥꯡꯗ ꯍꯥꯏꯗꯤ
ꯂꯨꯈ꯭ꯔꯥ ꯑꯣꯏꯔꯝꯒꯅꯤꯗ
ꯑꯝꯒꯅꯤ ꯀꯩꯅꯣꯗꯣ ꯑꯏꯤꯡꯕꯅꯦꯕ ꯂꯥꯏꯇꯣ
ꯑꯗꯨꯗꯤꯒ ꯀꯔꯥꯗꯤ ꯑꯍꯤꯡꯕ ꯂꯩꯗꯅ
ꯎꯝ ꯃꯃꯤꯡ ꯊꯪꯂꯦ
ꯉꯍꯥꯏꯗꯤ ꯉꯍꯥꯏꯗꯤ ꯑꯥꯏꯁꯀꯤ ꯉꯥꯗꯤꯦꯀꯣ
ꯉ ꯑꯁꯁꯦꯡꯕꯅꯦꯁꯨ ꯂꯥꯏꯐꯁꯦ ꯁꯨꯛꯎ ꯎꯗ꯭ꯔꯤꯒꯣ ꯍꯧꯖꯤꯛꯀ
ꯑꯩꯗꯤ ꯎꯈ꯭ꯔꯦ
ꯑꯩꯗꯤ ꯎꯗ꯭ꯔꯤꯗ ꯍꯧꯖꯤꯛꯐꯥꯎ
ꯎ
ꯀꯥꯏꯗ ꯂꯩꯒꯦ ꯉꯥꯏꯍꯥꯏ ꯀꯩꯅꯣ ꯑꯌꯤꯡꯕ
ꯑꯁ ꯑ ꯅꯣꯡꯃ ꯑꯩ ꯑꯩꯒꯤ ꯍꯨꯟꯅ ꯅꯨꯄꯥ ꯑꯃꯅ ꯄꯨꯔꯛꯄ
ꯑꯆꯥ ꯑꯗꯨꯃꯥꯏꯅ ꯇꯧꯕꯋꯣ
ꯎꯝ
ꯍꯥꯏ ꯎꯗꯦ ꯃꯣꯏꯁꯦ ꯀꯩꯅꯣ ꯑꯗꯨ ꯀꯨꯝꯕꯗꯣ ꯑꯁ꯭ꯋꯥꯏꯗꯁꯨ ꯌꯥꯝ ꯀꯩꯅꯣ ꯇꯥꯡꯕ ꯃꯥꯜꯂꯦꯗ ꯍꯥꯏꯗꯤ ꯐꯪꯕ ꯑꯏꯤꯡꯕꯗꯣ
ꯎꯝ ꯑꯗꯒꯤꯗꯒꯤ ꯊꯥꯔꯄ ꯃꯥꯂꯦꯗ
ꯑ ꯍꯥꯏꯁꯦ ꯑꯗꯨꯝ ꯊꯝꯃꯒ ꯍꯥꯏꯗꯤ ꯑꯗꯨꯝ ꯈꯔ ꯂꯥꯞꯄꯒ ꯃꯐꯝꯗꯣ ꯑꯗꯨ ꯇꯧꯕꯒꯤ ꯑꯗ ꯊꯝꯃꯒ ꯃꯣꯏ ꯄꯨꯔꯛꯄ ꯃꯥꯜꯂꯦꯕ
ꯍꯣꯏ
ꯍꯨꯖꯤꯛꯇꯤ ꯉꯁꯤꯗꯤ ꯚꯅꯥꯔꯗꯗꯤ ꯀꯩ ꯌꯦꯟꯁꯥꯡ ꯆꯥꯒꯦ ꯈꯟꯕꯅꯣ ꯇꯧꯕꯅꯣ ꯍꯥꯏꯕ
ꯈꯪꯗꯦ ꯀꯥꯏꯖꯥꯒꯦꯔ ꯗꯥꯜ ꯑꯣꯏꯗ ꯆꯥꯒꯦꯔꯥ ꯊꯧꯔꯣꯏ ꯆꯥꯒꯦꯔꯥ ꯍꯧꯗꯤ ꯊꯧꯔꯣꯏꯁꯨ ꯂꯩ
ꯑꯣ ꯍꯕꯅꯦꯅꯦ ꯑꯗꯨꯗꯤ ꯑꯁ ꯑꯗꯨ ꯑꯗꯨꯁꯨ ꯆꯥꯗꯕ ꯀꯨꯏꯔꯦꯍꯦ
ꯊꯥꯔꯣꯏꯗꯣ ꯑꯩꯅ ꯁꯦꯡꯗꯣꯛꯅꯤꯡꯉꯥꯏꯗꯣ ꯇꯟꯕ
ꯑꯦ ꯑꯗꯨꯕꯨꯗꯤ ꯈꯔꯗꯤ ꯁꯦꯌꯔ ꯇꯧꯕꯤꯌꯨꯅ
ꯎ ꯍꯣꯏ ꯋꯥꯆꯦꯞꯇ ꯑꯣꯏꯅꯗ ꯊꯥꯔꯛꯀꯦ
ꯑꯍꯥ ꯌꯥꯝꯗ꯭ꯔꯁꯨ ꯀꯩꯅꯣꯗꯣ ꯃꯔꯤ ꯃꯉꯥ ꯑꯣꯏꯔꯗꯤ ꯑꯗꯨꯝ ꯀꯩꯅꯣ ꯇꯦꯁ ꯇꯧꯅꯕ
ꯍꯣꯏ ꯍꯣꯏ ꯊꯥꯔꯛꯀꯦ ꯊꯥꯔꯛꯀꯦ
ꯎꯝ ꯁꯦꯡ ꯈꯅꯦ ꯑꯗꯨꯒꯨꯝ ꯃꯗꯣ ꯆꯥꯗꯕ ꯀꯨꯏꯔꯦ ꯂꯩꯇꯕꯗꯤ ꯅꯠꯇꯕ
ꯎꯝ
ꯂꯩꯕꯨꯗꯤ ꯂꯩꯕ ꯂꯧꯔꯒ ꯂꯧꯔꯒ ꯁꯦꯝ ꯁꯦꯝꯗꯣꯛꯅꯤꯡꯉꯥꯏ ꯊꯣꯡꯅꯤꯡꯉꯥꯏ ꯀꯠꯗꯠꯅꯕꯃꯛꯇꯣ ꯑꯗꯨꯒꯨꯝ ꯃꯗꯣ
ꯗꯔꯤ ꯄꯣꯕ꯭ꯂꯂꯦꯝꯂꯦꯝꯁꯦ
ꯎ ꯎ ꯍꯥꯏꯗꯤ ꯃꯔꯛ ꯃꯔꯛꯇꯗꯤ ꯑꯗꯨꯝ ꯐꯪꯕꯅꯦꯕ ꯑ
ꯑꯣ
ꯑꯗꯨ ꯑꯣꯏꯔꯁꯨ ꯐꯕꯗꯤ ꯐꯠꯇꯦꯗ ꯃꯅꯝ ꯂꯩꯕꯅꯦ ꯀꯩꯅꯣ ꯑꯗꯨꯝ ꯇꯧꯕꯅꯤ ꯂꯥꯞꯅ ꯀꯩꯅꯣ ꯄꯨꯔꯛꯄꯒꯤꯅ
ꯍ ꯍꯣꯏ ꯎꯝ ꯑꯩꯈꯣꯏꯗꯤ ꯂꯥꯎꯗꯒꯤ ꯈꯨꯠꯂꯛꯄꯅꯦ
ꯑꯥ
ꯂꯥꯎꯒꯤꯗꯤꯌꯦ ꯎ ꯂꯥꯎꯒꯤꯗꯤ ꯍꯥꯎꯋꯦ
ꯑꯗꯨꯒ ꯀꯩꯅꯣꯗ ꯆꯤꯡ ꯆꯤꯡꯒꯨꯝꯕꯒ ꯆꯤꯡꯒꯨꯝꯕꯗ ꯃꯣꯏ ꯀꯩꯅꯣ ꯀꯦꯗ ꯐꯤꯜꯒꯨꯝꯕꯗ ꯑꯗꯨꯗ ꯂꯩꯕ ꯊꯔꯣꯏꯒꯨꯝꯕꯗꯣ
ꯑꯗꯨꯗꯤ
ꯑꯗꯨꯗꯣ ꯍꯦꯟꯅꯁꯨ ꯍꯥꯎꯕꯅꯦ
ꯑꯗꯨꯗꯤ ꯑꯩꯅꯣ ꯍꯥꯏꯕꯁꯨ ꯑꯩꯈꯣꯏꯗꯗꯤ ꯂꯩꯌꯦꯗ
ꯑꯥ
ꯄꯤꯛꯄꯗꯤ ꯄꯤꯛꯑꯦ
ꯑ ꯄꯤꯛꯀꯁꯨ ꯆꯥꯎꯕꯁꯨ ꯑꯗꯨ ꯂꯣꯏꯅꯃꯛ ꯍꯥꯎꯕꯅꯦ
ꯍꯁ
ꯅꯣꯏ ꯑꯆꯧꯕꯗꯣ ꯄꯥꯝꯕ꯭ꯔꯣ ꯄꯤꯛꯄꯗꯣ ꯄꯥꯝꯕ꯭ꯔꯣ
ꯆꯥꯎꯗꯨꯗ ꯍꯦꯟꯅ ꯍꯥꯎꯣꯏꯗ
ꯑꯗꯨꯕꯨꯗꯤ ꯑꯗꯨꯅꯦ ꯍꯣꯏ ꯑꯁ ꯌꯥꯝ ꯋꯥꯕꯅꯤ ꯆꯥꯕꯗꯣ ꯄꯤꯛꯄꯗꯗꯤ
ꯍꯣꯏ ꯁꯦꯡꯗꯣꯛ ꯁ ꯍꯥꯏꯗꯨꯗ
ꯑꯥ ꯇꯥꯕ ꯀꯥꯟꯗꯁꯨ ꯁꯦꯇꯤꯁꯐꯥꯏ ꯑꯣꯏꯗꯣꯏꯅ ꯄꯤꯛꯃꯟꯕꯒꯤ ꯍꯥꯏꯗꯤ ꯑꯆꯧꯕꯗꯗꯤ ꯑ ꯑꯃ ꯑꯃꯈꯛꯇꯪ ꯑꯣꯏꯔꯁꯨ ꯆꯥ ꯀꯥꯟꯗ ꯀꯩꯅꯣ ꯌꯥꯝꯅ ꯀꯩꯅꯣ ꯀꯩꯅꯣ ꯈꯔ ꯑꯆꯧꯕꯒꯤ ꯆꯥꯕ ꯀꯥꯟꯗꯁꯨ ꯁꯦꯇꯤꯁꯐꯥꯏꯗꯤ ꯑꯣꯏꯗꯅ ꯂꯣꯏꯅꯃꯛ ꯀꯩꯅꯣ ꯑꯥ
ꯑꯄꯤꯛꯄꯗꯤ ꯃꯍꯥꯎꯁꯨ ꯃꯍꯥꯎ ꯈꯪꯗ꯭ꯔꯤꯉꯩꯗ ꯃꯥꯡꯈ꯭ꯔꯦ
ꯑꯗꯨꯅꯦꯕ ꯑꯗꯨꯗ ꯃꯊꯪ ꯃꯊꯪ ꯑꯗꯨꯝ ꯂꯧꯊꯣꯛꯑꯒ ꯑꯃꯨꯛ ꯆꯥꯔꯅꯤ ꯑꯦꯁ ꯃꯇꯝꯁꯨ ꯆꯪꯕꯅꯦ
ꯎꯝ ꯕꯣꯜꯒ ꯌꯦꯡꯉꯦ ꯍꯥꯏꯕ ꯅꯠꯇ꯭ꯔꯣ
ꯉꯔꯥꯡꯅꯦ ꯌꯦꯡꯕꯅꯦ ꯑꯁ ꯐꯖꯩꯅꯦ ꯌꯥꯝꯅ
ꯑꯩꯗꯤ ꯌꯥꯗ
ꯃꯣꯔꯅꯤꯡ ꯀꯩꯅꯣꯗ ꯑꯌꯨꯛ ꯑꯌꯨꯛꯇ ꯑꯗꯨꯝ ꯁꯥꯟꯅꯕꯅ ꯌꯦꯡꯕ ꯀꯩꯅꯣ ꯑꯗꯨꯝ ꯌꯥꯏ ꯆꯦꯅꯤ ꯃ
ꯍꯣꯏ ꯑꯗꯨꯕꯨ ꯑꯁ ꯑꯌꯨꯛ ꯑꯣꯏꯔꯁꯨ ꯑꯩꯈꯣꯏꯗꯤ ꯑꯌꯨꯛꯇ ꯆꯥꯛ ꯌꯦꯟꯁꯥꯡ ꯊꯣꯡꯕꯗꯤ ꯑ
ꯑꯗꯣ ꯅ ꯆꯨꯝꯃꯦ ꯅꯕꯨ ꯑꯩꯁꯨ ꯑꯩꯁꯨ ꯀꯩꯅꯣ ꯉꯁꯤ ꯑꯌꯨꯛꯇꯤ ꯑꯗꯨꯃꯥꯏꯅ ꯇꯧꯕꯅꯦ ꯍꯥꯏꯗꯤ ꯕꯣꯜꯗꯣ ꯊ꯭ꯔꯤ ꯊꯥꯔꯇꯤꯒꯨꯝꯕꯗ ꯍꯧꯕꯅꯦꯕ
ꯑꯣ
ꯎ ꯑꯗꯨꯗꯣ ꯑꯗꯨꯝ ꯕꯣꯔ ꯌꯦꯡꯉ ꯂꯩꯕꯅꯦꯕꯀꯣ ꯑꯗꯨꯀꯥꯟꯗ ꯑꯗꯨꯝ ꯕꯣꯔꯁꯨ ꯑꯗꯨꯝ ꯊꯥꯔꯒ ꯆꯥꯛꯁꯨ ꯑꯗꯨꯝ ꯊꯣꯡꯕꯅꯦ
ꯑ
ꯍꯥꯏꯗꯤ ꯃꯤ ꯑꯗꯨ ꯑꯗꯨꯒꯤ ꯃꯇꯝꯗ ꯃꯤ ꯂꯥꯛꯀꯗꯕ ꯂꯩꯕ ꯊꯕꯛ ꯆꯠꯂꯒꯅ ꯆꯥꯛ ꯊꯣꯡꯕꯤꯔꯝꯗ꯭ꯔꯗꯤ ꯆꯥꯛꯂꯝꯂꯝꯒꯅꯤꯗꯅ ꯂꯩ ꯕꯣꯁꯁꯨ ꯌꯦꯡ ꯆꯥꯛ ꯊꯣꯡꯗꯨꯅ ꯇꯧꯕ
ꯑꯣ
ꯅꯣꯏ ꯑꯗꯨꯝ ꯀꯩꯅꯣ ꯂꯧꯒ ꯀꯩ ꯀꯩꯅꯣ ꯑꯗꯨꯝ ꯆꯠꯂꯒ ꯂꯩꯕ꯭ꯔꯣ
ꯕꯔꯛ ꯃꯔꯛꯇ ꯆꯥꯏ ꯆꯠꯂꯦ ꯍꯣꯏ
ꯑ ꯃꯅꯦ ꯅꯁꯨꯣ ꯆꯅꯤꯡꯦꯅꯦ
ꯁ ꯋꯥꯏꯗ ꯑꯂꯥꯎ ꯇꯧꯕꯗꯤ
ꯑꯩ ꯃꯔ ꯃꯔ ꯇꯗꯤ ꯑꯗꯨꯝ ꯆꯂꯒ ꯀꯩꯅꫭ ꯇꯧꯕꯗ ꯅꯨꯡꯉꯥꯏꯕꯅꯤꯗꯥ ꯆꯤꯡꯗ ꯂꯩꯕ ꯑꯩꯗꯤ ꯆꯤꯡꯗ ꯂꯩꯕꯅ ꯍꯦꯟꯅ ꯅꯨꯡꯉꯥꯏ ꯑꯗꯨꯒꯨꯝꯕ ꯑꯦꯟꯚꯥꯏꯔꯣꯟꯃꯦꯟꯗ ꯑꯃꯨꯛ
ꯑꯥꯗ ꯂꯩꯕ꯭ꯔ ꯅꯪꯗꯤ
ꯌꯨꯝꯗ ꯂꯩꯗ
ꯑꯣ ꯑꫭ
ꯑꯩꯁꯨ ꯆꯤꯡꯗꯅꯦ ꯀꯩꯅꯣ
ꯎꯝ ꯑꯗꯨꯗꯤ ꯅꫭꯡꯃ ꯂꯥꯛꯑꫭꯅꯦ ꯂꯥꯛꯑꯣ ꯆꯥꯃꯤꯟꯅꯁꯤꯅꯦ
ꯑꯁꯁꯦ ꯀꯣꯏꯁꯨꯣ ꯑꯗꯨꯝ ꯀꯩꯀꯩꯅꯣ ꯉꯔꯥꯡꯁꯨ ꯉꯔꯥꯡ ꯑꯥ ꯉꯔꯥꯡꯅꯦ ꯉꯔꯥꯡꯁꯨ ꯀꯨꯏꯕꯨꯗꯤ ꯀꯨꯏꯗꯦ ꯑꯗꯨ ꯑꯣꯏꯔꯁꯨ ꯑꯩꯈꯣꯏ ꯏꯃꯥꯟꯅꯕ ꯑꯣꯏꯅ ꯀꯩꯅꯣ ꯊꯕꯛ ꯀꯩꯅꯣ ꯇꯧꯕꯅꯤꯅ
ꯑꯣ
ꯀꯩꯅꯣꯗ ꯇꯦꯔꯤꯐ꯭ꯌꯨꯗ
ꯎꯝ
ꯑꯗꯨꯗ
ꯄꯨꯡ ꯕꯥꯔꯣ ꯄꯨꯡ ꯕꯥꯔꯣ ꯄꯨꯡ ꯑꯃ ꯐꯥꯎꯒꯨꯝꯕ ꯆꯠꯂꯝꯒꯅꯤ ꯆꯠꯂꯒ ꯑꯃꯨ ꯍꯥꯜꯂꯥꯛꯀꯅꯦ
ꯍꯜꯂꯛꯅꯒ ꯑꯃꯕꯣꯛ ꯕꯖꯥꯔ ꯆꯠꯄ
ꯑ ꯑꯗꯨꯃꯥꯏꯅ ꯑꯗꯨꯝ ꯍꯥꯏꯗꯤ ꯉꯔꯥꯡꯗꯣ ꯀꯩꯅꯣ ꯕꯣꯜ ꯈꯔ ꯂꯩꯕꯒꯤ ꯌꯥꯝ ꯋꯥꯅ ꯇꯧꯔꯗꯤ ꯇꯨꯝꯕ ꯉꯝꯃꯔꯣꯏꯅ ꯈꯔ ꯉꯟꯕ ꯉꯟꯅ ꯍꯧꯛꯠꯂꯒ ꯉꯟꯅ ꯍꯜꯂꯛꯄꯅꯦ ꯍꯥꯏꯕ
ꯑꯥ ꯎꯝ
ꯃꯤ ꯂꯣꯏꯅꯃꯛꯃꯛ ꯑꯦꯁ ꯅꯁꯨꯣ ꯂꯧꯁꯦ ꯂꯣꯏꯁꯤꯔꯣꯏꯗ꯭ꯔꯣ ꯃꯇꯝ ꯂꯧꯒꯗ꯭ꯔꯣ
ꯑꯁꯤ ꯊꯥꯗꯤ ꯑꯗꯨꯝ ꯇꯧꯔꯕꯅꯤꯗ ꯇꯝꯄꯥꯛ ꯂꯥꯎꯗꯧ ꯂꯣꯏꯗ꯭ꯔꯤꯌꯦ
ꯆꯥ
ꯆꯤꯒꯂꯣ ꯁꯨ ꯂꯩꯗ
ꯑꯥ ꯑꯗꯨꯅꯦ ꯑꯈꫭꯏꯗꯁꯨ ꯃꯤꯒꯤ ꯑꯃꯨꯛ ꯆꯠꯂꯤ ꯑꯩꯈꯣꯏꯒꯤꯁꯨ ꯑꯃꯨꯛ ꯆꯠꯂꯤ ꯑꯗꯨꯃꯥꯏꯅ ꯇꯧꯋꯤ ꯑꯩꯈꯣꯏꯒꯤ ꯂꯣꯏꯔꯁꯨ ꯃꯤꯒꯤ ꯂꯣꯏꯗꯕꯅꯤꯅ
ꯎꯝ
ꯑꯗꯨꯝ ꯀꯩꯅꯣ ꯇꯧꯒꯗꯕ ꯃꯥꯜꯂꯦ ꯅꯣꯏꯒꯤꯁꯨ ꯑꯃꯨꯛ ꯅꯣꯏ ꯀꯩꯁꯨ ꯆꯠꯄꯤꯒꯦ ꯑꯩꯈꯣꯏ ꯀꯩꯁꯨ ꯆꯠꯁꯤ ꯂꯥꯛꯑꯣ
ꯌꯥꯏ
ꯌꯥꯝ ꯅꯨꯡꯉꯥꯏꯕꯅꯦ ꯑꯩꯈꯣꯏꯒ ꯆꯠꯃꯤꯟꯅꯕ
ꯅꯨꯒꯥꯏꯔꯝꯒꯅꯤ
ꯎꯝ ꯑꯦ
ꯃꯄꯥꯟ ꯃꯄꯥꯡꯒꯩ ꯀꯩꯅꯣ ꯆꯠꯒꯗꯕꯁꯨ ꯇꯥꯏꯃꯤꯡ ꯃꯇꯝꯗ ꯌꯥꯗꯕꯅꯤꯅ ꯈꯔꯗꯤ ꯑꯗꯨꯝ ꯅꯩꯕ ꯇꯥꯔꯦꯅꯦ ꯁ꯭ꯋꯥꯏꯗ
ꯎꯝ
ꯄꯥꯏ ꯂꯩꯇꯦ
ꯎꯄꯥꯏ ꯂꯩꯇꯦ ꯕꯨꯒꯥꯁꯦ ꯄꯨꯁꯤꯔꯦꯗ ꯁꯤꯁꯨ
ꯍ ꯍ ꯅꯨꯡꯉꯥꯏꯕꯅꯤ ꯃꯤ ꯁꯤꯒꯨꯝꯕ ꯇꯧꯕ ꯐꯪꯗꯕ ꯃꯤꯁꯤꯡꯗꯤ ꯑꯁ ꯌꯥꯝꯄꯥꯥꯝꯃ ꯀꯩꯅꯣ ꯂꯩꯕꯅꯦ ꯃꯣꯏꯗꯤ
ꯍꯣꯏ
ꯑꯗꯨꯅ ꯑꯩꯈꯣꯏꯅ ꯃꯣꯏꯒꯤ ꯀꯩꯅꯣꯗꯣ ꯃꯄꯥꯟꯂꯣꯝꯗ ꯀꯩꯅꯣ ꯆꯠꯂꯒ ꯀꯩꯅꯣ ꯇꯧꯕꯗꯣ ꯄꯥꯝꯕꯗꯤ ꯄꯥꯝꯃꯦ ꯑꯩꯗꯤ ꯌꯥꯝꯅ ꯄꯥꯝꯕꯗꯤ ꯅꯠꯇꯦ
ꯎꯝ
ꯀꯦꯄꯥꯥꯗ ꯂꯩꯕꯁꯨ ꯑꯗꯨꯝ ꯅꯨꯡꯉꯥꯏꯌꯦꯗꯥ
ꯅꯨꯄꯥꯥꯟꯗ
ꯑꯣ ꯉꯁꯥꯏꯗ ꯑꯁꯥꯏꯗ ꯑꯩꯁꯨ ꯂꯩꯕꯤꯌꯦꯕ ꯆꯍꯤ ꯑꯇꯦꯛ ꯑꯍꯨꯝ
ꯑꯥ
ꯐꯦꯕ꯭ꯋꯥꯔꯤꯗ
ꯑꯁ ꯑꯥꯎꯠꯁꯥꯏꯠꯒꯨꯝꯕꯗꯤ ꯀꯔꯤꯝ ꯆꯠꯅꯤꯡꯗꯦꯗꯥ ꯍꯥꯏꯗꯤ ꯃꯃꯤꯒꯤ ꯑꯩꯈꯣꯏꯒꯤ ꯀꯦꯔꯤꯌꯔ ꯑꯃ ꯐꯖꯅ ꯂꯩꯔꯒ ꯑꯗꯨꯒꯨꯝꯕꯗꯣ ꯗꯥꯏꯔꯦꯛ ꯃ ꯑꯗꯨꯒꯤ ꯂꯥꯏꯟꯗ ꯆꯠꯂꯗꯤꯗꯤ ꯈꯪꯗꯦ ꯑꯗꯨ ꯅꯠꯇ꯭ꯔꯅ ꯃꯊꯣꯡ ꯃꯔꯝ ꯈꯪꯗꯅ ꯃꯤ ꯁ꯭ꯋꯥꯏꯗ ꯑꯗꯨꯝ ꯂꯩꯌꯦ ꯑꯗꯣ ꯊꯕꯛ ꯊꯤꯕ ꯆꯠꯁꯦꯅ ꯆꯠꯄ ꯑꯗꯨꯒꯨꯝꯕꯗꯣ
ꯎꯝ
ꯑꯗꯨꯒꯨꯝꯕꯗꯤ ꯇꯜꯂꯦ ꯑꯁꯤꯗꯒꯤ ꯀꯩꯅꯣ
ꯑꯁꯤꯒꯨꯝꯕ ꯊꯕꯛ ꯂꯩ ꯑꯗꯨ ꯅꯠꯇ꯭ꯔꯒ ꯀꯩꯅꯣ ꯑꯁꯤꯒꯨꯝꯕ ꯊꯕꯛ ꯇꯧꯒꯗꯕꯅꯤꯅ ꯗꯥꯏꯔꯦꯛ ꯑꯩꯈꯣꯏꯒꯤ ꯀꯦꯔꯤꯌꯔꯅꯦ ꯍꯥꯏꯔꯦ ꯍꯥꯏꯔꯒ ꯀꯩꯅꯣ ꯗꯥꯏꯔꯦꯛ ꯆꯠꯀꯗꯕ ꯑꯗꯨ ꯑꯣꯏꯔꯗꯤ
ꯑꯗꯨꯒꯤ ꯀꯩꯅꯣ ꯆꯠꯄ ꯌꯥꯏ ꯑꯗꯨ ꯅꯠꯇ꯭ꯔꯅ ꯃꯤ ꯑꯩꯈꯣꯏꯒꯤ ꯈꯨꯜꯒꯤ ꯃꯤ ꯂꯩꯌꯦ ꯑꯩꯈꯣꯏ ꯔꯤꯂꯦꯇꯤꯞꯁ ꯂꯩꯌꯦ ꯑꯗꯨꯒꯨꯝꯕꯗ ꯂꯩꯌꯦ ꯊꯕꯛ ꯁꯨꯕ ꯃꯐꯝ ꯂꯩꯒꯅꯤ ꯂꯥꯛꯑꯣ ꯈꯣꯏ ꯀꯩꯅꯣ ꯇꯧꯔꯒ ꯑꯗꯨ__